ꯃꯔꯨꯞ ꯑꯩꯅ ꯉꯥꯡꯉꯤꯕ ꯋꯥꯐꯝꯁꯤ ꯃꯌꯦꯛ ꯁꯦꯡꯅ ꯇꯥꯛꯕꯤꯕꯣ
ꯇꯥꯏ ꯇꯥꯏ ꯃꯔꯨꯞ ꯑꯩꯒꯤꯗꯤ ꯐꯟ ꯇꯥꯕꯤꯕ꯭ꯔꯥ
ꯑ ꯇꯥꯏ ꯍꯣꯔꯣꯛ ꯍꯧꯖꯤꯛꯁꯦ ꯅꯨꯡꯁꯥꯒ ꯁꯥꯕꯅꯦ ꯀꯔꯤ ꯀꯔꯤ ꯇꯧꯕꯤꯔꯝꯃꯤꯅꯣ ꯃꯔꯣꯔꯣꯛ
ꯃꯔꯨꯨꯞ ꯑꯩꯁꯤꯦ ꯅꯨꯡꯁꯥ ꯁꯥꯕꯁꯤꯗ ꯁꯨꯝ ꯌꯨꯝꯗ ꯍꯪꯆꯤꯛ ꯂꯥꯡꯕ ꯑꯣꯏꯅ ꯏꯁꯩ ꯁꯨꯝ ꯇꯥꯔꯒ ꯐꯤꯂꯝ ꯁꯨꯝ ꯌꯦꯡ ꯂꯩꯔꯝꯕꯅꯤ ꯃꯗꯨꯕꯨꯤ ꯀꯔꯤ ꯀꯔꯤ ꯇꯧꯔꯝꯃꯤꯅꯣ
ꯃꯔꯨꯞ ꯑꯩꯗꯤ ꯊꯕꯛꯁꯦ ꯋꯥꯏ ꯍꯥꯏꯅ ꯉꯥꯏꯍꯥꯛ ꯇꯨꯝꯃꯨꯔꯒ ꯍꯧꯒꯠꯂꯛꯄꯗ ꯃꯔꯨꯞꯀꯁꯨ ꯋꯥꯔꯤ ꯋꯥꯇꯥꯏ ꯋꯥꯔꯤ ꯋꯥꯇꯥꯏ ꯈꯤꯇꯪ ꯇꯧꯁꯤ ꯃꯔꯨꯞ ꯁꯝꯕꯤꯌꯨꯕꯣ ꯀꯃꯥꯏꯅ ꯇꯧꯕ
ꯀꯩꯁꯨ ꯀꯥꯏꯗꯦ ꯃꯔꯨꯞ ꯑꯗꯨ ꯃꯔꯨꯞꯅ ꯉꯥꯡꯕꯗꯣ ꯈꯔ ꯍꯧꯅꯕ ꯉꯥꯡꯕꯤꯔꯛꯑꯣ ꯑꯩꯉꯣꯟꯗ ꯈꯤꯇꯪ ꯇꯥꯕ ꯅꯨꯡꯉꯥꯏꯇꯦ
ꯃꯔꯨꯞ ꯐꯖꯅ ꯇꯥꯕ ꯐꯪꯕꯤꯔꯕ꯭ꯔꯥ
ꯇꯥꯏ ꯇꯥꯥꯏꯦꯨꯞ ꯀꯔꯤ ꯋꯥꯔꯤꯅ ꯃꯔꯨꯅ ꯁꯥꯖꯩ ꯍꯥꯏꯕꯗꯣ ꯍꯧꯕꯤꯔꯛꯑꯣ
ꯃꯔꯣꯛ ꯉꯁꯤꯗꯤ ꯑꯩꯈꯣꯏꯒꯤ ꯏꯟꯗꯤꯌꯥꯗ ꯃꯃꯥ ꯃꯄꯥꯁꯤꯡꯁꯤꯅ ꯃꯆꯥ ꯁꯦꯟꯅꯕꯒꯤ ꯃꯑꯣꯡꯒ ꯁꯦꯟꯅꯕꯒꯤ ꯃꯥꯒꯤ ꯀꯃꯥꯏꯅ ꯁꯦꯟꯅꯩ ꯑꯐꯕꯔꯣꯝꯗ ꯁꯦꯟꯅꯔꯤꯕ꯭ꯔꯥ ꯐꯠꯇꯕꯔꯣꯝꯗ ꯁꯦꯟꯅꯔꯤꯕ꯭ꯔꯥ ꯆꯦꯛꯁꯤꯟꯕꯁꯤꯅ ꯀꯔꯤ ꯀꯥꯟꯅꯩ ꯍꯥꯏꯕꯒꯤ ꯃꯔꯝꯗ ꯋꯥꯔꯤ ꯋꯥꯇꯥꯏ ꯈꯔ ꯇꯧꯁꯤꯕꯕ
ꯌꯥꯏ ꯃꯔꯔ ꯋꯥꯔꯤꯗꯨ ꯑꯣꯏ ꯨ ꯃꯗꯨꯏ ꯋꯥꯔꯤꯗꯣ ꯁꯥꯟꯅꯅꯤꯡꯉꯝꯕꯅꯦ ꯃꯔꯝꯅ ꯍꯧꯧꯕ ꯑꯗꯨꯂꯛ ꯑꯩꯁꯦ ꯇꯥꯡꯅ ꯌꯥꯝ ꯆꯥꯟꯅꯔꯦ
ꯃꯔꯨꯞ ꯑꯗꯨꯗꯤ ꯑꯩ ꯍꯥꯟꯅ ꯍꯦꯛꯇ ꯍꯧꯖꯔꯛꯑꯒꯦ ꯍꯧꯖꯤꯛ ꯏꯟꯗꯤꯌꯥꯁꯤꯗ ꯆꯠꯅꯔꯤꯕ ꯑꯩꯈꯣꯏꯒꯤ ꯃꯃꯥ ꯃꯄꯥ ꯑꯣꯏꯕꯁꯤꯡꯁꯤꯅ ꯆꯠꯅꯔꯤꯕꯁꯤ ꯃꯆꯥꯁꯤꯡꯁꯤꯗ ꯅꯝꯗꯅ ꯑꯦ ꯁꯤ ꯇꯧꯗꯕ ꯌꯥꯗꯦ ꯄꯣꯛꯂꯛꯄꯒ ꯃꯍꯥꯛꯀꯤ ꯆꯠꯅꯤꯡꯉꯤꯕ ꯂꯝꯕꯤꯗꯨꯗꯤ ꯌꯦꯡꯕꯤꯗꯅ ꯄꯣꯛꯄꯒ ꯑꯩꯅ ꯏꯟꯖꯤꯅꯤꯌꯥꯔꯤꯡ ꯑꯣꯏꯕ ꯐꯪꯍꯧꯗ꯭ꯔꯦꯅ ꯃꯆꯥꯗꯨꯗ ꯍꯦꯛ ꯑꯗꯨ ꯑꯣꯏꯒꯗꯕꯅꯤ ꯍꯥꯏꯕ ꯑꯗꯨꯒ ꯃꯃꯥꯗꯨꯅ ꯑꯦ ꯑꯩ ꯗꯣꯛꯇꯔ ꯑꯣꯏꯕ ꯐꯪꯉꯛꯇꯦ ꯍꯥꯏꯕꯒꯤ ꯃꯆꯥꯗꯨꯗ ꯗ ꯅꯪꯁꯨ ꯗꯣꯛꯇꯔ ꯑꯣꯏꯗꯕ ꯌꯥꯔꯣꯏꯅꯤ ꯍꯥꯏꯕꯒꯨꯝꯕ ꯁꯨꯃꯥꯏꯅ ꯁꯨꯝ ꯅꯝ ꯅꯝꯗꯅ ꯇꯧꯕꯁꯤꯅ ꯃꯔꯝ ꯑꯣꯏꯔꯒ ꯑꯉꯥꯡꯁꯤꯡꯒꯤ ꯋꯥꯈꯜꯗꯁꯨ ꯀꯔꯤꯒꯨꯝꯕ ꯑꯀꯤꯕ ꯍꯥꯏꯕ ꯇꯥꯔꯦꯅꯦꯀꯣ ꯃꯁꯥꯅ ꯄꯥꯝꯖꯗꯕ ꯄꯣꯠꯇꯨꯗ ꯆꯠꯂꯕꯅꯤꯅ ꯃꯍꯥꯛꯁꯨ ꯃꯥꯏ ꯄꯥꯛꯄ ꯉꯝꯃꯣꯏ ꯑꯗꯨꯒ ꯅꯝꯗꯅ ꯇꯧꯍꯜꯂꯕꯅꯤꯅ ꯀꯔꯤꯁꯨ ꯀꯥꯟꯅꯕ ꯐꯪꯉꯣꯏꯅ ꯊꯝꯖꯒꯦ ꯃꯔꯨꯞꯀꯤ ꯋꯥꯈꯜꯗꯗꯤ ꯀꯔꯤ ꯃꯣꯠꯂꯦ
ꯌꯥꯝ ꯆꯨꯝꯃꯦ ꯃꯔꯨꯞ ꯃꯔꯨꯞ ꯑꯗꯨ ꯇꯥꯛꯄꯤꯔꯤꯁꯦ ꯏꯦ ꯌꯥꯝꯅ ꯆꯨꯝꯅ ꯋꯥꯐꯝꯅꯤ ꯍꯥꯏꯗꯤ ꯃꯃꯥ ꯃꯄꯥ ꯑꯣꯏꯕꯁꯤꯡꯅ ꯃꯥꯅ ꯁꯥꯒꯠꯆꯔꯝꯕ ꯃꯪꯂꯥꯟ ꯑꯗꯨ ꯃꯪꯐꯥꯡꯅꯍꯧꯕ ꯉꯝꯗ꯭ꯔꯦ ꯃꯥꯏ ꯄꯥꯛꯍꯧꯗ꯭ꯔꯦ ꯊꯕꯛ ꯑꯗꯨ ꯇꯧꯕ ꯉꯝꯍꯧꯗ꯭ꯔꯦ ꯑꯗꯨꯅ ꯃꯆꯥ ꯑꯣꯏꯕꯁꯤꯡꯗ ꯅꯝꯐꯨ ꯐꯣꯂꯣ ꯇꯧꯕ ꯍꯣꯏ ꯃꯈꯣꯏ ꯃꯈꯣꯏꯒꯤ ꯃꯆꯥꯁꯤꯡ ꯑꯐꯕ ꯑꯣꯏꯍꯟꯅꯤꯡꯕꯒꯤꯗꯤ ꯇꯧꯖꯕꯅꯤ ꯍꯥꯏꯗꯤ ꯃꯃꯥ ꯃꯄꯥ ꯈꯨꯗꯤꯡꯃꯛꯅ ꯃꯆꯥꯁꯤꯡ ꯂꯣꯏ ꯅꯨꯡꯁꯤ ꯍꯥꯏꯇꯥꯥꯔꯦꯀꯣ ꯃꯔꯨꯞ ꯑꯗꯨꯕꯨ ꯃꯈꯣꯏꯒꯤ ꯑꯄꯥꯝꯕꯗꯨꯃꯛ ꯇꯧꯗꯨ꯭ꯒꯤ ꯃꯃꯥꯡꯗ ꯃꯆꯥꯁꯤꯡ ꯑꯗꯨꯅ ꯀꯔꯤ ꯈꯜꯂꯤꯕꯅꯣ ꯃꯈꯣꯏꯅ ꯀꯔꯤ ꯄꯥꯝꯖꯕ ꯅꯣ ꯍꯥꯏꯕꯁꯤꯒꯤ ꯃꯇꯥꯡꯗ ꯈꯤꯇꯪ ꯈꯟꯕꯤꯔꯝꯃꯒꯗꯤ ꯍꯦꯟꯅ ꯑꯉꯥꯡꯗꯨꯒꯤ ꯄꯨꯟꯁꯤꯗ ꯈꯔ ꯅꯨꯡꯉꯥꯏꯕ ꯑꯣꯏꯒꯅꯤꯅ ꯈꯟꯖꯩ ꯊꯕꯛ ꯐꯅ ꯆꯥꯎꯅ ꯇꯧꯔꯁꯨ ꯃꯍꯥꯛꯅ ꯄꯥꯝꯗꯅ ꯃꯍꯥꯛꯅ ꯄꯥꯝꯖꯔꯤꯕ ꯃꯥꯡꯖꯔꯤꯕ ꯃꯪꯂꯥꯟꯗꯨꯗ ꯆꯤꯍꯧꯗꯕ ꯇꯥꯔꯒꯗꯤ ꯄꯩꯁꯥ ꯐꯅ ꯐꯪꯉꯒꯁꯨ ꯃꯗꯨ ꯅꯨꯡꯉꯥꯏꯔꯣꯏ ꯑꯗꯣ ꯃꯔꯨꯞ ꯁꯤꯒꯤ ꯃꯇꯥꯡꯗꯗꯤ ꯃꯔꯨꯞꯅ ꯀꯔꯤ ꯀꯔꯤ ꯊꯦꯡꯅꯕꯤꯕ ꯂꯩꯀꯥꯏꯗ ꯀꯩꯗ ꯈꯨꯡꯒꯪꯗ ꯀꯔꯤ ꯀꯔꯤ ꯎꯕ ꯃꯔꯨꯞꯀꯤꯁꯨ ꯈꯔ ꯄꯥꯎꯗꯝꯝꯂꯛꯎ
ꯃꯥꯅꯦ ꯃꯔꯣꯏ ꯃꯔꯨꯞꯅ ꯍꯥꯏꯕꯤꯌꯨꯗꯣ ꯑꯁꯨꯝꯕꯅꯦ ꯑꯩꯁꯨ ꯈꯔ ꯊꯦꯡꯅꯖꯔꯦ ꯂꯩꯀꯥꯏ ꯑꯃ ꯈꯨꯡꯒꯪꯃꯛꯇꯁꯨ ꯊꯦꯡꯅꯔꯦ ꯑꯗꯨꯕꯨ ꯃꯈꯣꯏꯒꯤꯗꯤ ꯅꯨꯡꯉꯥꯏꯇ꯭ꯔꯦ ꯑꯗꯨꯅ ꯍꯟꯗꯛꯇꯁꯨ ꯅꯦꯠꯀꯤ ꯑꯦꯛꯖꯥꯝ ꯍꯥꯏꯕ ꯇꯥꯔꯦꯅꯦꯀꯣ ꯦꯠꯀꯤ ꯑꯦꯛꯖꯥꯝ ꯊꯥꯕ ꯃꯇꯝꯗ ꯅꯍꯥ ꯃꯌꯥꯝ ꯑꯃ ꯐꯠꯇꯕ ꯂꯝꯕꯤꯗ ꯆꯠꯇꯨꯅ ꯃꯁꯥꯅ ꯃꯁꯥꯕꯨ ꯁꯤꯖꯕ ꯐꯥꯎ ꯌꯥꯎꯈ꯭ꯔꯕꯅꯤ ꯍꯥꯏꯕ ꯇꯥꯔꯦꯅꯦ ꯑꯗꯨꯒ ꯃꯃꯥ ꯃꯄꯥꯁꯤꯡꯁꯤꯅ ꯄꯤꯛꯏꯉꯩꯗꯒꯤ ꯑꯉꯥꯡꯁꯤꯗ ꯌꯣꯛꯄ ꯁꯦꯟꯅꯕꯤꯕ ꯃꯇꯝꯁꯤꯗꯣꯏ ꯑꯒꯤ ꯑꯉꯥꯡꯁꯤꯅ ꯐꯠꯇꯕ ꯊꯕꯛ ꯑꯃ ꯇꯧꯔꯛꯄ ꯃꯇꯝꯗ ꯁꯝꯅ ꯍꯥꯏꯔꯕꯗ ꯃꯈꯣꯏꯅ ꯄꯣꯠ ꯆꯩ ꯑꯃ ꯊꯨꯒꯥꯏꯕ ꯃꯇꯝꯗ ꯉꯥꯡꯕꯤꯕ ꯅꯪ ꯃꯇꯨꯡ ꯑꯃꯨꯛ ꯍꯟꯅ ꯅꯪ ꯁꯤꯒꯤ ꯁꯥꯟꯅꯄꯣꯠꯁꯦ ꯂꯩꯕꯤꯔꯣꯏ ꯍꯥꯏꯕꯒꯨꯝꯕ ꯃꯉꯣꯟꯗ ꯌꯥꯝꯅ ꯅꯝꯗꯅ ꯑꯩꯈꯣꯏꯒꯤ ꯃꯃꯥ ꯃꯄꯥꯒꯤ ꯃꯤꯅꯨꯡꯁꯤꯗꯨ ꯎꯠꯄꯒꯤ ꯃꯍꯨꯠꯇ ꯃꯤꯇꯣꯞ ꯑꯃꯒꯨꯝ ꯊꯤꯅ ꯊꯤꯅ ꯉꯥꯡꯕꯤꯕꯁꯤꯅ ꯃꯔꯝ ꯑꯣꯏꯔꯒ ꯃꯥꯒꯤ ꯋꯥꯈꯜꯂꯣꯟꯗꯁꯨ ꯐꯠꯇꯕ ꯋꯥꯈꯜꯂꯣꯟ ꯃꯃꯥ ꯃꯄꯥꯒꯤ ꯃꯔꯝꯗ ꯐꯠꯇꯕ ꯋꯥꯈꯜꯂꯣꯟꯁꯦ ꯑꯗꯨꯝ ꯄꯨꯈꯤꯕ ꯍꯥꯏꯇꯥꯥꯔꯦꯅꯦ ꯑꯗꯨꯒ ꯉꯥꯡꯕꯤꯕꯒꯤ ꯃꯍꯨꯠꯇ ꯃꯥꯅ ꯊꯕꯛ ꯑ ꯐꯠꯇꯕ ꯑꯃ ꯇꯧꯔꯛꯄ ꯃꯇꯝꯗ ꯉꯥꯡꯕꯤꯕꯠꯇ ꯁꯞꯄꯣꯔꯇꯤꯞ ꯂꯣꯝꯗ ꯑꯩꯈꯣꯏꯅ ꯄꯨꯕ ꯍꯥꯏꯗꯤ ꯃꯇꯦꯡ ꯄꯥꯡꯕꯤꯕꯝꯗ ꯑꯣꯏꯅ ꯄꯨꯕꯤꯕ ꯍꯥꯏꯕ ꯇꯥꯔꯦꯅꯦꯀꯣ ꯑꯩꯒꯤ ꯋꯥꯈꯜꯂꯣꯟꯁꯦ ꯍꯥꯏꯗꯤ ꯃꯥꯅ ꯄꯣꯠ ꯑꯃ ꯁꯥꯟꯅꯄꯣꯠ ꯑꯃ ꯄꯥꯏꯔꯝꯕꯗꯒꯤ ꯊꯨꯒꯥꯏꯈ꯭ꯔꯒꯗꯤ ꯍꯥꯏꯗꯤ ꯐꯖꯅ ꯑꯐꯕꯔꯣꯝꯗ ꯉꯥꯡꯕꯤꯕ ꯅꯪ ꯁꯤ ꯊꯨꯒꯥꯏꯔꯤꯁꯦ ꯐꯠꯇꯦ ꯁꯤ ꯊꯨꯒꯥꯏꯕꯅꯤ ꯁꯤ ꯃꯥꯡꯖꯩ ꯈꯣꯠꯂꯤ ꯍꯥꯏꯕꯗꯨ ꯐꯖꯅ ꯇꯥꯛꯄꯤꯔꯒ ꯃꯤꯅꯨꯡꯁꯤ ꯑꯃꯒ ꯂꯣꯏꯅꯅ ꯂꯣꯏꯅꯕꯤꯕ ꯇꯥꯔꯒꯗꯤ ꯑꯉꯥꯡꯁꯤꯡꯁꯤꯁꯨ ꯍꯌꯦꯡ ꯆꯥꯎꯔꯛꯑ ꯐꯥꯎꯕꯗ ꯃꯃꯥ ꯃꯄꯥꯒꯤ ꯃꯤꯅꯨꯡꯁꯤ ꯑꯗꯒꯤ ꯃꯃꯥ ꯃꯄꯥꯒ ꯃꯔꯤꯄꯨ ꯍꯦꯟꯅ ꯆꯦꯛꯁꯤꯟꯅꯒꯅꯤ ꯍꯥꯏꯖꯕ ꯇꯥꯔꯦ ꯑꯅꯤꯁꯨꯕꯗꯅ ꯑꯩꯈꯣꯏꯒꯤ ꯍꯧꯖꯤꯛ ꯃꯌꯥꯝꯅ ꯆꯠꯅꯔꯤꯕꯁꯤꯗꯤ ꯑꯃꯔꯣꯝꯗ ꯃꯥꯒꯤ ꯑꯉꯥꯡꯁꯤꯗ ꯑꯗꯨꯃꯥꯏꯅ ꯅꯝꯐꯨ ꯁꯥꯐꯨꯗ ꯇꯧꯗꯦ ꯍꯥꯏꯕ ꯇꯥꯔꯒꯁꯨ ꯃꯆꯥꯁꯤꯅ ꯀꯔꯤ ꯇꯧꯔꯤ ꯀꯔꯤ ꯆꯠꯂꯤ ꯍꯥꯏꯕꯗꯨ ꯌꯦꯡꯁꯤꯟꯗꯕꯤ ꯃꯆꯥꯁꯤꯅ ꯍꯥꯏꯔꯒꯗꯤ ꯂꯣꯏꯅ ꯇꯧꯕ ꯑꯦ ꯑꯩꯈꯣꯏꯗꯤ ꯃꯥꯒꯤ ꯋꯥꯈꯜꯂꯣꯟꯗꯣ ꯌꯥꯅꯤꯡꯉꯤꯕꯅꯤ ꯍꯥꯏꯗꯨꯅ ꯑꯣꯏꯔꯔꯣꯏꯗꯕ ꯊꯕꯛ ꯃꯆꯥꯗꯨꯅ ꯋꯥꯈꯜ ꯂꯦꯞꯄ ꯉꯝꯃꯛꯇ꯭ꯔꯕ ꯑꯣꯏꯔꯔꯣꯏꯗꯕ ꯊꯕꯛꯇꯨꯗ ꯑꯗꯨꯝ ꯃꯇꯦꯡ ꯄꯥꯡꯁꯤꯟꯕꯗꯣ ꯃꯃꯥ ꯃꯄꯥꯅ ꯁꯤꯁꯨ ꯑꯃꯔꯣꯝꯗꯗꯤ ꯐꯠꯇ ꯅꯠꯇꯦ ꯃꯆꯥꯅꯨꯄꯥꯅ ꯉꯝꯃꯤꯕꯅ ꯀꯔꯥꯏꯐꯥꯎꯅꯣ ꯑꯗꯨꯒ ꯃꯆꯥꯅꯨꯄꯥ ꯃꯆꯥꯅꯨꯄꯤ ꯑꯣꯏꯔꯤꯕꯁꯤꯡꯗꯨꯅ ꯇꯧꯍꯟꯅꯤꯡꯕ ꯇꯥꯔꯒꯁꯨ ꯃꯣꯏꯗ ꯃꯇꯦꯡ ꯄꯥꯡꯅꯤꯡꯕ ꯇꯥꯔꯒꯁꯨ ꯃꯣꯏꯅ ꯉꯝꯒꯗꯕ ꯃꯐꯝꯗ ꯑꯣꯏꯅ ꯄꯥꯡꯕꯤꯕ ꯃꯣꯏꯅ ꯃꯐꯝꯗ ꯄꯥꯡꯝꯕꯤꯕꯒꯤ ꯊꯕꯛꯁꯤ ꯇꯣꯛꯄꯤꯕ ꯁꯤꯒꯤ ꯃꯇꯥꯡꯗꯗꯤ ꯃꯔꯨꯞꯀꯤ ꯣꯠꯈꯤ
ꯌꯥꯝ ꯆꯨꯝꯃꯦ ꯃꯔꯨꯝ ꯇꯥꯛꯄꯤꯔꯤꯁꯦ ꯍꯥꯏꯗꯤ ꯑꯩꯈꯣꯏꯅ ꯇꯨꯡꯗ ꯑꯐꯕ ꯃꯤꯔꯣꯜ ꯑꯃ ꯑꯣꯏꯒꯦ ꯍꯥꯏꯇꯥꯥꯔꯒꯗꯤ ꯑꯩꯈꯣꯏꯒꯤ ꯏꯃꯥ ꯏꯄꯥ ꯏꯃꯨꯡ ꯃꯅꯨꯡ ꯂꯣꯏꯅꯕꯤꯕꯒꯤ ꯃꯈꯥ ꯌꯥꯝ ꯄꯣꯜꯂꯦ ꯍꯥꯏꯕꯗꯤ ꯉꯥꯡꯕ ꯆꯩꯕꯒꯤ ꯃꯍꯨꯠꯇ ꯑꯦ ꯃꯇꯨꯡꯃꯗꯤ ꯃꯁꯤ ꯐꯠꯇꯕꯅꯤ ꯏꯕꯨꯡꯉꯣ ꯇꯧꯔꯨꯔꯅꯀꯣ ꯒ꯭ꯌꯥꯟ ꯇꯥꯔꯣ ꯀꯥꯏꯅ ꯋꯥꯍꯩ ꯐꯖ ꯐꯖꯕꯅ ꯊꯦꯡꯕ ꯃꯇꯝꯗ ꯑꯉꯥꯡꯁꯤꯡꯒꯤ ꯄꯨꯛꯅꯤꯡꯗ ꯐꯅ ꯀꯩꯅꯣ ꯇꯧꯕ ꯇꯥꯔꯒꯁꯨ ꯍꯣꯏ ꯁꯦꯝꯗꯣꯛꯄ ꯌꯥꯗꯕ ꯑꯉꯥꯡ ꯂꯩꯇꯕ ꯅꯠꯇꯦ ꯑꯗꯨꯕꯨ ꯑꯌꯥꯝꯕ ꯃꯇꯝꯗ ꯉꯥꯡꯕ ꯃꯇꯝꯗ ꯃꯄꯨꯛꯅꯤꯡ ꯃꯃꯣꯟ ꯅꯨꯡꯉꯥꯏ ꯐꯠꯇꯅꯕ ꯑꯩꯈꯣꯏꯒꯤ ꯌꯥꯝ ꯊꯤꯅ ꯉꯥꯡꯕꯤꯕ ꯑꯐꯨꯕ ꯆꯩꯕ ꯁꯤ ꯇꯧꯕ ꯁꯤ ꯇꯧꯕꯁꯤꯅ ꯍꯦꯟꯅ ꯑꯩꯈꯣꯏ ꯑꯉꯥꯡꯁꯤꯡꯒꯤꯗ ꯁꯤꯡꯅꯕ ꯍꯥꯏꯇꯥꯔꯦꯀꯣ ꯑꯩꯈꯣꯏꯒꯤ ꯁꯤꯡꯅꯔꯒ ꯍꯦꯔꯛꯑꯒ ꯍꯥꯏꯔꯒ ꯑꯗꯨꯃꯥꯏꯅ ꯇꯨꯡꯗ ꯑꯣꯏꯔꯛꯀꯗꯕ ꯑꯐꯕ ꯀꯌꯥ ꯑꯃꯗꯨ ꯂꯝꯕꯤ ꯂꯝꯈꯥꯡꯗ ꯇꯠꯈꯤꯕ ꯌꯥꯏ ꯍꯥꯏꯇꯥꯔꯦ ꯑꯗꯨꯅ ꯋꯥꯔꯛꯄ ꯃꯇꯝ ꯑꯃꯗꯤ ꯑꯩꯈꯣꯏꯒꯤ ꯏꯟꯈꯠꯂꯛꯄ ꯃꯇꯝꯁꯤꯗ ꯃꯈꯣꯏꯅ ꯇꯝꯒꯗꯕ ꯃꯈꯣꯏꯅ ꯆꯠꯀꯗꯕꯒꯤ ꯃꯇꯥꯡꯁꯤꯗ ꯑꯩꯈꯣꯏꯒꯤ ꯏꯟꯊꯤꯖꯅ ꯒ꯭ꯌꯥꯟ ꯇꯥꯅ ꯍꯥꯏꯕꯤ ꯇꯥꯔꯒꯗꯤ ꯃ ꯊꯧꯗꯣꯛ ꯀꯌꯥ ꯑꯃ ꯊꯣꯛꯏꯁꯤꯡ ꯑꯁꯤ ꯊꯣꯛꯇꯕ ꯌꯥꯏ ꯑꯗꯨꯒ ꯃꯔꯨꯞ ꯑꯩꯒꯤ ꯃꯣꯠꯇꯀꯣ ꯑꯩꯅ ꯊꯝꯖꯅꯤꯡꯕ ꯑꯃꯇꯪꯒ ꯍꯥꯏꯔꯒꯗꯤ ꯑꯩꯈꯣꯏꯒꯤ ꯃꯃꯥ ꯃꯄꯥ ꯑꯣꯏꯕꯁꯤꯡꯁꯤꯅ ꯃꯆꯥꯁꯤꯡꯁꯦ ꯀꯅꯥꯒꯨꯝꯕ ꯑꯇꯣꯞꯄ ꯃꯤꯒꯤ ꯃꯆꯥꯒ ꯆꯥꯡꯗꯝꯅꯕꯒꯤ ꯊꯕꯛꯁꯦ ꯃꯁꯤꯃꯛꯇꯪ ꯂꯦꯞꯄꯤꯔꯒꯗꯤ ꯑꯩꯈꯣꯏꯒꯤ ꯑꯉꯥꯡꯁꯤꯡꯁꯤ ꯑꯗꯨꯛꯀꯤ ꯃꯇꯤꯛ ꯃꯤꯊꯣꯏ ꯃꯤꯍꯦꯟꯕ ꯃꯥꯅ ꯃꯥꯅ ꯆꯠꯂꯨꯕꯗ ꯖꯒꯥ ꯃꯥꯅ ꯃꯥꯅ ꯇꯝꯖꯔꯨꯕ ꯃꯍꯩ ꯐꯗꯨꯒꯤ ꯃꯈꯥ ꯄꯣꯟꯅ ꯑꯩꯈꯣꯏꯒꯤ ꯆꯥꯎꯈꯠꯄ ꯀꯌꯥ ꯑꯣꯏꯅꯤꯁꯦ ꯑꯩ ꯈꯟꯖꯩ ꯀꯩꯒꯤꯅꯣꯗ ꯃꯈꯣꯏꯅ ꯁꯨꯝ ꯑꯇꯣꯞ ꯍꯥꯄꯒ ꯆꯥꯡꯗꯝꯅꯕ ꯇꯥꯔꯒꯗꯤ ꯃꯤ ꯑꯃꯒ ꯃꯤ ꯑꯃꯒ ꯁꯨꯝ ꯃꯥꯟꯅꯗꯦꯀꯣ ꯑꯗꯨꯕꯨ ꯃꯆꯥ ꯑꯣꯏꯕꯁꯤꯡꯒꯁꯨ ꯃꯃ ꯃꯄꯥ ꯑꯁꯤ ꯆꯥꯡꯗꯝꯅꯔꯛꯄ ꯇꯥꯔꯒꯗꯤ ꯃꯗꯨꯒꯤ ꯇꯥꯏꯌꯣꯟꯅꯕꯗ ꯍꯥꯏꯗꯤ ꯅꯨꯡꯉꯥꯏꯗꯕ ꯀꯌꯥ ꯑꯃ ꯊꯣꯛꯂꯛꯄ ꯌꯥꯏꯑꯕ ꯑꯩꯅ ꯍꯥꯏꯁꯤ ꯃꯔꯨꯞꯀꯤ ꯃꯣꯠꯇꯗꯤ ꯀꯔꯤ ꯊꯝꯕꯤ ꯍꯥꯏꯗꯤ ꯆꯥꯡꯗꯝꯅꯕꯒꯤ ꯃꯇꯥꯡꯁꯤꯗ
ꯑꯆꯨꯝꯕꯅꯤ ꯃꯔꯣ ꯃꯔꯝꯅ ꯍꯥꯏꯔꯤꯕꯗꯨ ꯑꯩꯒꯤ ꯃꯣꯠ ꯈꯤꯇꯪ ꯊꯝꯖꯔꯕꯗ ꯃꯁꯥꯒ ꯆꯥꯡꯗꯝꯅꯕꯒꯤ ꯃꯍꯨꯠꯇ ꯃꯉꯣꯟꯗ ꯃꯇꯦꯡ ꯄꯥꯡꯕꯤꯕ ꯊꯕꯛ ꯑꯃ ꯇꯧꯔꯛꯄ ꯃꯇꯝꯗ ꯄꯨꯛꯅꯤꯡ ꯊꯧꯒꯠꯄꯤꯕ ꯊꯕꯛ ꯃꯆꯥ ꯑꯃꯇꯪ ꯃꯥꯏ ꯄꯥꯛꯄ ꯃꯇꯝꯗꯁꯨ ꯄꯨꯛꯅꯤꯡ ꯑꯗꯨꯝ ꯊꯧꯒꯠꯄꯤꯕ ꯍꯥꯏꯗꯤ ꯂꯥꯏꯔꯤꯛ ꯄꯥꯕꯗꯕꯨ ꯑꯣꯏꯔꯣ ꯃꯁꯤꯗꯤ ꯉꯁꯤ ꯃꯥꯒꯤ ꯃꯇꯦꯛ ꯑꯃ ꯐꯥꯕ ꯉꯝꯕꯗꯨꯗ ꯑꯩꯈꯣꯏꯒꯤ ꯄꯨꯛꯅꯤꯡ ꯊꯧꯒꯠꯄꯤꯕ ꯃꯅꯥ ꯑꯃ ꯍꯦꯛ ꯄꯤꯕꯤꯕ ꯁꯤꯁꯤꯅ ꯑꯩꯈꯣꯏ ꯑꯉꯥꯡꯁꯤꯗ ꯀꯌꯥꯃꯨꯛ ꯌꯥꯝꯅ ꯀꯥꯟꯅꯍꯟꯒꯦ ꯍꯥꯏꯕꯗ ꯃꯊꯪꯗ ꯍꯦꯟꯅ ꯍꯦꯟꯅ ꯇꯧꯅꯤꯡꯕ ꯑꯐꯕ ꯊꯕꯛꯇꯨꯗ ꯁꯨꯝ ꯃꯅꯥꯗ ꯁꯨꯝ ꯐꯪꯉꯒꯗꯤ ꯃꯊꯪꯗꯁꯨ ꯍꯦꯟꯅ ꯇꯧꯅꯤꯡꯕ ꯑꯃ ꯄꯣꯛꯑꯦ ꯍꯥꯏꯕ ꯇꯥꯔꯦꯗꯤꯀꯣ ꯑꯗꯨ ꯃꯔꯨꯞꯅ ꯊꯝꯕꯤꯔꯤꯕ ꯆꯥꯡꯗꯝꯅꯕꯒꯤ ꯃꯇꯥꯡꯗꯨꯗ ꯑꯩꯅ ꯈꯤꯇꯪ ꯄꯟꯖꯔꯕꯗ ꯃꯤꯒꯤ ꯃꯆꯥꯗ ꯑꯩꯈꯣꯏꯒꯤ ꯁꯝꯅ ꯍꯥꯏꯔꯕꯗ ꯃꯄꯥꯗꯨꯅ ꯌꯨꯝꯊꯪꯅꯕꯒꯤ ꯑꯉꯥꯡꯗꯨꯒꯤ ꯄꯜꯂꯒ ꯃꯥꯗꯤ ꯁꯤ ꯇꯧꯈ꯭ꯔꯦ ꯃꯥꯗꯤ ꯁꯤ ꯌꯧꯈ꯭ꯔꯦ ꯃꯥꯗꯤ ꯂꯨꯍꯣꯡꯈ꯭ꯔꯦ ꯅꯪꯒꯤ ꯆꯍꯤ ꯃꯇꯥꯡꯁꯤꯗ ꯑꯗꯨꯒ ꯅꯪꯅ ꯃꯇꯤꯛ ꯆꯥꯕ ꯊꯕꯛ ꯑꯃꯐꯥꯎ ꯇꯧꯗ꯭ꯔꯤ ꯍꯥꯏꯅ ꯉꯥꯡꯉꯤꯕꯗꯣ ꯃꯥꯒꯤ ꯋꯥꯈꯜꯂꯣꯟꯗꯨꯗ ꯈꯟꯖꯒꯗꯕꯅꯦꯕ ꯃꯄꯥꯗꯨꯒꯤ ꯋꯥꯈꯜꯂꯣꯟꯗꯨꯗ ꯃꯥꯅ ꯆꯥꯡꯗꯝꯅꯔꯤꯕꯗꯣ ꯃꯥꯒꯤ ꯃꯆꯥꯗꯨꯒ ꯃꯤꯒꯤ ꯃꯆꯥꯗꯨꯒ ꯅꯠꯇꯦꯕ ꯃꯥꯅ ꯆꯥꯡꯗꯝꯅꯔꯤꯕꯗꯨ ꯃꯍꯥꯛ ꯃꯀ ꯌꯨꯝꯊꯪꯅꯔꯤꯕ ꯃꯄꯥꯗꯨꯒꯅꯦꯕ ꯌꯨꯝꯊꯪꯅꯔꯤꯕ ꯃꯄꯥꯗꯨꯅ ꯇꯧꯔꯤꯕ ꯃꯑꯣꯡ ꯑꯗꯣ ꯃꯥꯅ ꯃꯆꯥꯗꯨꯗ ꯇꯧꯕꯤꯗꯕꯗꯒꯤ ꯃꯆꯥꯗꯨꯅ ꯉꯁꯤ ꯌꯨꯝꯊꯅꯔꯤꯕ ꯃꯆꯥꯗꯨꯒ ꯃꯥꯟꯅꯔꯛꯇꯕꯅꯦꯕ ꯌꯨꯝꯊꯅꯔꯤꯕ ꯃꯆꯥꯗꯨꯅ ꯅꯣꯡꯃꯇ ꯌꯨꯝꯊꯅ ꯃꯍꯥꯛꯀꯤ ꯃꯆꯥꯗꯨꯒ ꯍꯥꯏ ꯃꯍꯥꯛꯀꯤ ꯃꯆꯥꯗꯤ ꯁꯤ ꯇꯧꯈ꯭ꯔꯦ ꯃꯤꯒꯤ ꯃꯆꯥꯗꯤ ꯁꯤ ꯑꯣꯏꯈ꯭ꯔꯦꯅ ꯀꯝꯄꯤꯌꯔ ꯇꯧꯗꯦꯕ ꯆꯥꯡꯗꯝꯅꯔꯨꯕ ꯀꯩꯗꯧꯉꯩꯗ ꯇꯧꯗꯦ ꯑꯗꯨꯒ ꯃꯍꯥꯛꯅꯗꯤ ꯃꯥꯒꯤ ꯃꯆꯥꯗꯨꯗ ꯊꯤꯅ ꯊꯤꯅ ꯉꯥꯡꯕꯤꯕꯒꯨꯝꯕ ꯃꯤꯒ ꯍꯦꯛ ꯆꯥꯡꯗꯝꯅꯕꯒꯨꯝꯕ ꯃꯤ ꯃꯁꯥꯅ ꯁꯤ ꯉꯝꯃꯒ ꯅꯪ ꯉꯝꯗ꯭ꯔꯤ ꯀꯩꯒꯤꯅꯣꯅ ꯃꯤ ꯃꯁꯥꯅ ꯗꯣꯛꯇꯔ ꯇꯝꯃꯦ ꯃꯥꯁꯨ ꯇꯝꯒꯗꯕꯅꯦꯅ ꯍꯦꯛ ꯂꯩꯕ ꯂꯩꯀꯥꯏꯗ ꯑꯣꯏꯅ ꯇꯥꯡꯖꯔꯒ ꯂꯩꯕꯒꯤ ꯃꯑꯣꯡꯗ ꯎꯕ ꯍꯥꯏꯕ ꯇꯥꯔꯦꯅꯦꯀꯣ ꯁꯤ ꯌꯥꯝ ꯐꯠꯇꯦ ꯆꯥꯡꯗꯝꯅꯕꯒꯤ ꯊꯕꯛꯁꯦ ꯑꯃ ꯇꯣꯛꯄꯤꯕ ꯑꯍꯥꯟꯕꯗ ꯑꯩꯈꯣꯏꯒꯤ ꯑꯉꯥꯡ ꯁꯦꯟꯅꯕ ꯑꯉꯥꯡ ꯌꯣꯛꯈꯠꯄ ꯃꯇꯝꯗ ꯆꯥꯡꯗꯝꯅꯕꯒꯤ ꯊꯕꯛꯁꯦ ꯑꯃ ꯌꯥꯔꯤꯃꯈꯩ ꯁꯨꯡꯌꯥꯎ ꯌꯥꯎ ꯇꯧꯗꯅꯕ ꯍꯣꯠꯅꯕꯤꯕ ꯁꯤꯃ ꯗꯔꯀꯥꯔ ꯇꯥꯏ ꯍꯥꯏꯅ ꯊꯝꯖꯒꯦ ꯑꯗꯨꯒ ꯑꯅꯤꯁꯨꯕꯗ ꯑꯩꯈꯣꯏꯒꯤ ꯍꯣꯠꯅꯔꯤꯕ ꯃꯥꯒ ꯂꯩꯃꯤꯟꯅꯔꯤꯕ ꯃꯆꯥꯅꯨꯄꯥ ꯆꯍꯤ ꯀꯨꯟ ꯆꯍꯤ ꯇꯔꯥꯃꯉꯥ ꯍꯦꯟꯅ ꯂꯩꯃꯤꯟꯅꯔꯤꯕ ꯃꯆꯥꯗꯨꯒꯤ ꯋꯥ ꯋꯥꯈꯜꯂꯣꯟ ꯈꯪꯕ ꯉꯝꯗꯕꯁꯦ ꯃꯃꯥ ꯃꯄꯥ ꯑꯣꯏꯕꯒꯤ ꯈ꯭ꯋꯥꯏꯗꯒꯤ ꯆꯥꯎꯅ ꯑꯁꯣꯏꯕꯗꯨꯅꯤ ꯍꯥꯏꯅ ꯊꯝꯖꯒꯦ ꯃꯔꯨꯞꯀꯤ ꯋꯥꯈꯜꯗ ꯑꯁꯤꯒꯤ ꯃꯇꯥꯡꯁꯤꯗ ꯀꯔꯤ ꯍꯥꯏꯅꯤꯡꯕ ꯂꯩ ꯃꯇꯥꯡ ꯎꯝ
ꯍꯣꯏ ꯃꯔꯨꯞ ꯃꯔꯨꯞ ꯑꯗꯣ ꯉꯁꯤꯒꯤꯗꯤ ꯃꯔꯨꯞ ꯑꯩꯁꯨ ꯊꯕꯛ ꯑꯇꯣꯞꯄ ꯑꯃ ꯂꯥꯛꯁꯜꯂꯦ ꯃꯊꯪꯗ ꯃꯔꯨꯞꯀ ꯑꯣꯏ ꯋꯥꯔꯤ ꯃꯌꯥꯝ ꯑꯃ ꯁꯥꯟꯅꯈꯤꯖꯦꯅ ꯍꯥꯏꯖꯒꯦ ꯃꯔꯨꯞ ꯉꯁꯤꯒꯤꯗꯤ ꯃꯇꯥꯡꯁꯤꯗ ꯀꯥꯏꯅꯅꯕ ꯌꯥꯊꯪ ꯅꯤꯖꯔꯤ
ꯃꯇꯥꯡ ꯑꯁꯤꯗ ꯑꯃꯨꯛ ꯀꯥꯏꯅꯔꯁꯨ
ꯍꯣꯏ ꯍꯣꯏ